ꯎꯝ ꯇꯥꯕ꯭ꯔꯣ ꯇ ꯇ ꯋꯥꯉꯥꯡ ꯁꯉꯥꯡꯗꯣ ꯈꯤꯇꯪ ꯉ ꯍꯥꯏꯗꯤ ꯍꯩꯔꯣꯏꯗꯕꯣ ꯑꯗꯨꯒꯨꯝꯕ ꯉꯥꯡꯕ ꯌꯥꯗꯕꯅꯦ
ꯀꯩꯅ ꯅꯪ ꯕꯤꯒ꯭ꯔꯝ ꯃꯈꯣꯁꯤꯗꯤ
ꯑꯣꯏꯔꯣꯏ ꯑꯣꯏꯔꯣꯏ ꯍꯧꯖꯤꯛꯇꯤ
ꯃꯤ ꯀꯌꯥ ꯂꯩꯕꯅꯣ
ꯑ ꯅꯨꯄꯤ ꯅꯨꯄꯤ ꯉꯥꯛꯇ
ꯅꯣꯏ ꯅꯨꯄꯤ ꯍꯥꯏꯁꯦ ꯀꯅꯥ ꯀꯅꯥꯅꯣ
ꯏꯔꯨꯞꯨꯞ ꯅꯨꯄꯤ ꯑꯅꯤꯒ ꯑꯩ ꯌꯥꯎꯅ ꯃꯤ ꯑꯍꯨꯝ ꯂꯩꯌꯦ
ꯎ
ꯅꯣꯏꯗꯤ ꯃꯤ ꯀꯌꯥ ꯂꯩꯦ꯭ꯔ ꯇꯥꯏ ꯇꯥꯏ ꯑ ꯑꯩ ꯈꯅꯤ ꯈꯅꯤ ꯈꯅꯤ ꯀꯔꯤꯅꯣ ꯑꯩ ꯈꯪꯉꯦꯕ ꯀꯩꯅꯣ ꯍꯧꯖꯤꯛꯀꯤ ꯐꯤꯔꯤꯒꯤ ꯃꯈꯣꯟꯗꯣ ꯎꯝ ꯑꯗ ꯈꯪꯒꯤꯕ ꯀꯃꯥꯏꯅ ꯈꯪꯕ꯭ꯔꯣ ꯑꯦ ꯑꯗꯨꯝ ꯈꯪꯉꯨꯅꯤ ꯀꯩꯅꯣ ꯀ ꯀꯔꯤꯗꯣ ꯍꯥꯏꯕꯤꯔꯣꯏꯗ ꯍꯥꯏꯕꯤꯌꯣ ꯍꯥꯏꯕꯤꯌꯣ ꯈꯪꯅꯤꯡꯉꯦ ꯑꯩꯁꯨ ꯍꯥꯏꯖꯅꯤꯡꯗꯦ ꯍꯥꯏ ꯍꯥꯏꯅꯤꯡꯗꯦ ꯀꯔꯤ ꯇꯥꯕꯒꯤꯅꯣ ꯍꯧꯖꯤꯛꯇꯣ
ꯍꯥ
ꯍꯥ ꯍꯧꯖꯤꯛꯇꯨ ꯀꯔꯤ ꯇꯥꯔꯤꯅꯣꯕ
ꯒꯔꯤꯒꯤ ꯍꯣꯔ꯭ꯟ ꯄꯤꯅ
ꯑꯗꯨꯗꯤ ꯅꯪꯒꯤꯅꯦ ꯑꯩꯒꯤ ꯅꯠꯇꯦ ꯑꯩꯗꯤ ꯀꯥ ꯃꯅꯨꯡꯗ ꯂꯩꯔꯤꯅꯦ ꯁꯥꯃꯟꯗꯅ ꯀꯔꯤ ꯀꯔꯤ ꯉꯥꯡꯔꯛꯄ꯭ꯔꯣ ꯅꯪꯗꯣ ꯆꯤꯡꯒꯤ ꯏꯞ ꯇꯝꯒꯤ ꯇꯝꯒꯤ ꯅꯆꯟ ꯑꯩꯕꯨ ꯅꯨꯡꯁꯤꯕꯤꯔꯗꯤ ꯅꯨꯡ ꯅꯨꯡꯖꯤꯛ ꯑ ꯅꯨꯡꯁꯤꯕꯤꯔꯗꯤ ꯑꯩꯕꯨ ꯂꯧꯕ ꯂꯥꯛꯄꯤꯌꯣ
ꯂꯥꯛꯀꯦꯅꯦ ꯂꯥꯛꯀꯦꯅꯦ
ꯂꯥꯛꯑꯣ ꯂꯥꯛꯑꯣ ꯂꯥꯛꯄꯗ ꯏꯔꯨꯞꯐꯨꯏꯒꯤꯗꯃꯛ ꯆꯥꯅꯕ ꯌꯥꯝꯕ ꯄꯨꯔꯛꯄꯤꯌꯣ ꯑꯩꯈꯣꯏ ꯂꯩꯃꯤꯟꯅꯕ ꯈꯣꯏꯁꯦ ꯑꯩꯒꯤ ꯔꯨꯞ ꯈꯣꯏꯁꯦ ꯃꯣꯏ ꯃꯣꯏꯒꯤꯅꯦ ꯃꯣꯏꯒꯤ ꯊꯝꯍꯧꯕꯤꯒꯗꯕ ꯑꯆꯥꯄꯣꯠ ꯄꯨꯔꯛꯒꯣꯕ ꯄꯨꯔꯛꯄꯤꯒꯦ ꯄꯨꯔꯛꯀꯤꯒꯦ ꯑꯌꯥ ꯅꯪ ꯀꯩ ꯄꯥꯝꯕ꯭ꯔꯥ ꯍꯥꯏꯈ꯭ꯔꯕꯗꯨꯗꯤ ꯉꯁꯥꯏ ꯑꯁ ꯑꯗꯨꯗꯤ ꯑ ꯑꯗꯨꯗꯤ ꯁꯤꯗꯤꯁꯨ ꯑꯗꯨꯝ ꯐꯪꯉꯦ
ꯅꯣꯏ ꯑꯥꯟ ꯎꯝ ꯅꯣꯏ ꯑꯥꯗꯒ ꯑꯩꯈꯣꯏ ꯁ꯭ꯋꯥꯏꯗꯒꯤꯗꯤ ꯃꯍꯥꯎꯗꯣ ꯌꯥꯝ ꯇꯣꯡꯉꯥꯟꯕꯅꯦ
ꯑꯣ ꯑꯗꯨꯑꯣꯏ ꯇꯥꯔꯗꯤ ꯄꯨꯔꯛꯑꯣ
ꯎꯝ ꯑꯗꯨꯗꯤ ꯅꯪꯗꯤ ꯑꯩꯒꯤ ꯀꯩ ꯄꯤꯗꯣꯏꯕ
ꯀꯤꯕ꯭ꯔꯥ ꯍꯥꯥ
ꯑꯩꯅ ꯌꯦꯡꯗꯦꯝ ꯄꯨꯔꯛꯀꯅꯤ ꯑꯗꯨꯗꯤ ꯅꯪꯅ ꯑꯩꯒꯤ ꯀꯔꯤ ꯄꯤꯗꯣꯏꯕ
ꯁꯥꯕꯣꯟ ꯄꯤꯒꯦ ꯁꯥꯕꯣꯟ ꯑꯍꯣꯏ ꯌꯥꯏ ꯌꯥꯏ ꯁꯕꯣꯟ ꯄꯤꯕꯁꯨ ꯍꯣꯏ ꯌꯥꯏꯗ ꯆꯤꯡꯗꯗꯤ ꯁꯥꯕꯣꯟ ꯂꯩꯔꯝꯃꯔꯣꯏꯅꯦ
ꯑꯩꯈꯣꯏ ꯆꯤꯡꯅ ꯁꯕꯣꯟ ꯂꯩꯗꯁꯨ ꯑꯩꯈꯣꯏ ꯆꯤꯡꯗꯒꯤ ꯀꯩꯅꯣ ꯑꯃꯨꯛ ꯁꯥꯔꯒ ꯑꯩꯈꯣꯏ ꯑꯗꯨꯝ
ꯁꯤꯅꯕꯅꯦ ꯑꯣ ꯃꯩꯇꯥꯟ ꯄꯥꯝꯃꯦ ꯃꯩꯇꯥꯟ ꯃꯩꯇꯥꯟ ꯅꯠꯇꯤꯍꯦ ꯀꯩꯅꯣ ꯏꯕꯦꯝꯃ ꯅꯠꯇꯦ ꯅꯠꯇꯦ ꯅꯠꯇꯦ ꯑꯩ ꯍꯩꯕꯅꯦ ꯑꯩ ꯍꯩꯕꯅꯦ ꯑꯩ ꯃꯩꯇꯥꯟ ꯃꯩꯇꯥꯟ ꯄꯥꯝꯃꯦ ꯃꯩꯇꯥꯟ ꯄꯥꯝꯃꯦ ꯎꯝ ꯃꯩꯗꯥꯥꯟ ꯄꯨꯕꯤꯔꯛꯑꯣ
ꯑꯁ ꯍꯧꯖꯤꯛ ꯁꯥꯕꯀꯥꯟꯖꯤꯗ ꯀꯥꯏꯗꯒꯤ ꯃꯩꯇꯥꯟꯅꯣ ꯅꯪꯃꯨ ꯁꯣꯅꯣ ꯆꯨꯨꯔꯕꯣ
ꯁꯣꯅꯣꯖꯨꯕ ꯅꯠꯇꯦ
ꯃꯩꯇꯥꯟꯅꯗꯤ ꯀꯩꯗꯧꯗꯣꯏꯕ ꯅꯪꯅ ꯃꯩꯇꯥꯟ ꯄꯥꯝꯃꯤ ꯍꯥꯏꯔꯤꯁꯦ ꯅꯠ ꯅꯣꯏꯒꯤ ꯅꯨꯄꯤꯁꯤꯡꯒꯤ ꯀꯦꯅꯕ ꯐꯥꯎꯟꯗꯦꯁꯟ ꯑꯗꯨ ꯑꯗ ꯂꯩꯇ꯭ꯔꯕꯒꯤ ꯃꯩꯇꯥꯟ ꯑꯃꯨꯛ ꯄꯥꯏꯒꯦ ꯍꯥꯏꯔꯣ
ꯑꯥꯎ ꯍꯣ ꯑꯗꯨꯁꯨ ꯑꯗꯨꯁꯨ ꯌꯥꯏ ꯍꯣꯏ ꯑꯗꯨꯒꯤ ꯅꯠ ꯄꯥꯈꯜꯂꯣ ꯑꯗꯨꯝ
ꯄꯥꯈꯟꯅꯤꯡꯉꯤ ꯑꯗꯨ ꯑꯣꯏꯔꯁꯨ ꯅꯪꯒꯤ ꯋꯥꯉꯥꯡ ꯁꯪꯉꯥꯡꯗꯣ ꯄꯛꯇꯦꯕ
ꯑꯁ ꯑꯗꯨꯝꯄꯥꯥꯎ ꯍꯂꯣ
ꯅꯨꯄꯤꯅ ꯀꯒꯤ ꯃꯩꯇ ꯃ ꯄꯗꯅꯣ ꯃ
ꯑꯩꯈꯣꯏ ꯆꯥꯛ ꯆꯥꯗꯕ꯭ꯔꯣ ꯑꯩꯈꯣꯏ ꯆ ꯑꯩꯈꯣꯏ ꯆꯥꯛ ꯆꯥꯕ ꯀꯥꯟꯗ ꯁꯤꯖꯤꯟꯅꯅꯤꯡꯉꯥꯏꯅꯤ ꯀꯩꯅꯣꯖꯠ ꯊꯣꯡꯕꯗ ꯁꯤꯖꯤꯟꯅꯅꯤꯡꯉꯥꯏꯅꯤ ꯀꯩꯅꯣ ꯅꯪꯁꯨ ꯅꯪꯒꯤ ꯀꯣꯛꯇꯨ ꯁꯤꯖꯤꯟꯅꯧꯅ ꯀꯃꯥꯏꯅ ꯑꯍꯣ ꯍꯧꯖꯤꯛ ꯃꯇꯝ ꯌꯥꯝ ꯁꯥꯕ ꯀꯥꯟ ꯑ ꯁꯥꯕ ꯀꯥꯏꯗꯤ ꯑꯩꯈꯣꯏꯗꯤ ꯆꯥꯛ ꯆꯥꯔꯣꯏꯗꯕ ꯑꯗꯨꯗꯤ
ꯒꯤꯦꯁꯇꯗꯔꯣ ꯏꯔꯣꯗ
ꯌꯥꯝ ꯃꯃꯜ ꯌꯥꯝ ꯃꯃꯜ ꯇꯥꯡꯕꯗꯣ ꯈꯪꯗꯦ ꯅꯪ
ꯑꯗꯨ ꯑꯣꯏꯔꯗꯤ ꯑꯩ ꯂꯧꯕꯤꯒꯦ
ꯑꯣ ꯂꯧꯕꯤꯌꯣ ꯍꯣꯏ ꯍꯣꯏ ꯑꯗꯨ ꯑꯣꯏꯇꯥꯔꯗꯤ ꯌꯥꯔꯦ ꯌꯥꯔꯦ ꯃꯩꯇꯥꯟ ꯄꯨꯔꯛꯄꯤꯈ꯭ꯔꯅꯨ
ꯉꯁ ꯍꯥꯏ ꯄꯔꯀ ꯑꯩ ꯂꯧꯕꯤꯒꯦ
ꯍꯥꯥ
ꯄꯩꯁꯥ ꯄꯤꯔꯒ ꯑꯩ ꯂꯧꯕꯤꯒꯦ
ꯑ ꯑꯥ ꯄꯨꯔꯥ
ꯅꯪ ꯄꯩꯁꯥ ꯄꯤꯔꯒ ꯏꯒ ꯑꯩ ꯀꯃꯥꯏ ꯄꯛꯛꯇꯅꯣ
ꯃꯕꯨꯡꯅꯕꯨ ꯃꯆꯟꯟꯅꯨꯄꯤꯉꯣꯟꯗ ꯄꯩꯁꯥ ꯅꯤꯅꯕ꯭ꯔꯣ ꯅꯕꯁꯨ ꯍꯥꯏꯕꯁꯨ ꯃꯐꯝ ꯊꯣꯛꯏꯅ ꯀꯃꯥꯏꯅ ꯊꯣꯛꯄ ꯅꯪꯗꯤ ꯑꯩꯒꯤ ꯏꯕꯨꯡꯅꯤꯗꯅ ꯅꯪꯅ ꯂꯣꯏꯅꯃꯛ ꯇꯧꯕꯤꯗꯣꯏꯕ
ꯁꯤ
ꯉꯁꯥꯏꯗꯤ ꯇꯝꯒꯤ ꯏꯆꯟꯒꯨꯝꯕ ꯍꯥꯏꯗꯔꯣ
ꯎ
ꯑꯩꯅꯁꯨ ꯍꯣ ꯆꯤꯡꯕꯨ ꯑꯩ ꯏꯆꯨꯄꯤ ꯅꯨꯡꯁꯤꯅꯦꯅꯌꯥꯝꯕ ꯑꯥ ꯑꯗꯨꯒꯤꯅꯦ ꯏꯕꯨꯡꯅꯦ ꯍꯥꯏꯕꯗꯣ ꯑꯩꯗꯤ ꯄꯨꯛꯅꯤꯡ ꯆꯪꯅ ꯈꯟꯕꯤꯌꯦꯕ ꯑꯗꯨꯒꯤꯅꯦ ꯑꯩꯅꯦ ꯍꯪꯒꯣꯏꯗꯅ ꯏꯕꯣꯡ ꯁꯤ ꯁꯤ ꯂꯩꯇꯦ ꯁꯤ ꯂꯩꯇꯦ ꯁꯤ ꯄꯨꯕꯤꯔꯛꯑꯣ ꯍꯥꯏꯁꯦ ꯇꯥꯕ꯭ꯔꯣ
ꯍꯣꯏ
ꯍꯣꯏ ꯇꯥꯏ ꯇꯥꯏ ꯀꯔꯤꯒꯤꯔꯣ ꯑꯗꯨꯝ ꯆꯠꯂꯒ ꯋꯥ ꯋꯥꯡ ꯐꯣꯟ ꯇꯥꯒꯟꯗꯦ ꯎꯝ ꯎꯝ
ꯇꯞ꯭ꯔꯣ
ꯇꯥꯏꯌꯦ ꯇꯥꯏꯌꯦ ꯑꯩꯦ ꯑ ꯍꯥꯏꯌꯣ ꯍꯥꯏꯌꯣ ꯍꯪꯉꯣ ꯍꯪꯉꯣ ꯍꯥꯥ
ꯅꯪꯁꯤꯦ
ꯑꯥ
ꯍꯥꯏꯦ
ꯍꯥ
ꯀ
ꯐꯖꯅ ꯇꯥꯗ꯭ꯔꯦ
ꯅꯪꯁꯦ
ꯎꯝ
ꯇꯥꯄꯔ
ꯇꯥꯏꯌꯦ ꯇꯥꯏꯌꯦ ꯍꯦꯣ ꯍꯦꯣ
ꯥꯡ ꯉꯥꯡꯁ
ꯐ ꯇꯨ ꯍꯧꯖꯤꯛꯁꯨ ꯇꯠꯈ꯭ꯔꯦ
ꯀꯩꯩꯅꯣ
ꯅꯪꯁꯦ ꯍꯥꯏꯔꯒ ꯑꯗꯨ ꯃꯇꯨꯡꯗꯗꯤ ꯀꯔꯤꯝꯇ ꯇꯥꯗ꯭ꯔꯦ
ꯑꯣ ꯑ ꯑꯗꯨ ꯀꯣ
ꯍꯥꯥ
ꯅꯪꯗꯣ
ꯅꯪꯁꯦ ꯂꯩꯐꯝꯁꯦ ꯆꯥꯗꯕ ꯃꯥꯜꯂꯦ ꯑꯩꯒꯤꯗꯤ ꯀꯔꯤꯝꯇ ꯇꯧꯗꯦ
ꯀꯩꯅꯣ ꯇꯥꯗ꯭ꯔꯣ
ꯇꯥꯏꯌꯦ ꯑꯗꯨꯒꯅꯦ ꯅꯪꯒꯤ ꯋꯥꯍꯩꯁꯦ ꯅꯪꯁꯦ ꯍꯩꯈ꯭ꯔ ꯃꯇꯨꯡꯗ ꯑꯗꯨꯝ ꯇꯠꯂꯦꯕ ꯀꯔꯤꯝꯇ ꯇꯥꯗꯦꯕ ꯂꯤꯗꯤ ꯑꯕꯣ ꯎꯝ ꯎꯝ ꯍꯥꯏꯣ ꯍꯥꯏꯣ ꯎꯝ ꯏ ꯆ ꯅꯨꯄꯤꯗꯣ ꯩꯒꯨꯁꯤꯕ ꯍꯥ ꯑꯩꯒꯤ
ꯑꯗꯨꯣ ꯑꯣꯏ ꯑꯣꯏ
ꯇꯨ ꯍꯧꯖꯤꯛ ꯁꯣꯏꯈ꯭ꯔꯦ ꯇꯠꯈ꯭ꯔꯦ
ꯀ ꯇꯧꯁꯦ
ꯅꯪꯒꯤ ꯋꯥꯍꯩꯗꯣ ꯁꯦꯡꯗꯦꯕ ꯇꯞ ꯀ꯭ꯔꯛ ꯀ꯭ꯔꯛ ꯀ꯭ꯔꯛ ꯅꯛ ꯑꯦ ꯑ ꯑꯗꯨꯃꯥꯏꯅ ꯇꯧꯋꯦꯕ ꯑꯣ ꯑꯣ ꯐꯖꯅ ꯍꯥꯏꯌꯣ ꯐꯝꯐꯝꯗꯣ ꯂꯦꯡꯒꯅꯨ ꯇꯨꯃꯤꯟ ꯐꯝꯃꯒ ꯋꯥꯍꯩꯗꯨꯣ ꯐꯖꯅ ꯍꯥꯏꯔꯛꯑꯣ
ꯑ
ꯎꯝ ꯑꯧ ꯑꯧ
ꯏ ꯆ
꯭ꯔ ꯍꯥꯏꯌꯣ ꯍꯥꯏꯌꯣ
ꯀꯩꯅꯩꯅꯣ
ꯍꯅꯣ ꯅꯣꯏ ꯂꯩꯐꯝꯗꯨ ꯅꯨꯡꯉꯥꯏꯇꯕ꯭ꯔꯥ
ꯃꯣꯏꯥꯏꯗ
ꯑꯗꯨ ꯀꯩꯒꯤꯅꯣ ꯁꯦꯡꯗ꯭ꯔꯤꯗꯣ ꯈꯣꯟꯗꯣ
ꯎꯝ
ꯋꯥꯍꯩꯗꯣ ꯁ ꯁꯦꯡ ꯁꯦꯡꯗꯦ ꯇꯠꯂꯕ
ꯁꯦꯡꯕ꯭ꯔꯣ
ꯑꯣ ꯑꯣ ꯍꯣꯏ ꯑꯃꯨꯛꯀ ꯍꯥꯏꯔꯛꯑꯣꯗꯣ
ꯑꯪ ꯍꯥꯏꯗ
ꯎꯝ ꯍꯥꯏꯌꯦ ꯂ ꯑꯣꯏꯣꯏ ꯔ꯭ꯔꯄꯗꯤ ꯎꯝ ꯇꯥꯗꯦ ꯑꯦ ꯅ ꯄꯁꯝ ꯀ ꯑꯗꯨꯒꯤ ꯅꯠꯇꯦ ꯈꯣꯟꯗꯣ ꯁꯦꯡꯗꯕ ꯋꯥꯍꯩꯗꯣ ꯁꯦꯡꯗꯕ ꯅꯪꯒꯤ ꯋꯥꯍꯩꯗꯣ ꯁꯦꯡꯗꯦ
ꯇꯥꯔꯕ꯭ꯔꯣ
ꯎꯝ
ꯑꯗꯨꯗꯤ ꯑꯩ ꯍꯥꯏꯔꯛꯀꯦꯀꯣ
ꯍꯥꯥ
ꯇꯥꯗ꯭ꯔꯕꯣꯛꯁꯤꯀꯣ
ꯁꯤꯗꯤ
ꯏꯩꯅꯣ
ꯈꯪꯗꯦ
ꯇꯥꯕꯔꯣ
ꯍꯣ ꯑꯗꯨꯃꯥꯏꯅ ꯇꯞꯅ ꯍꯥꯏꯌꯣ ꯑꯗꯨꯃꯥꯏꯅ ꯇꯞꯅ ꯇꯞꯅ ꯍꯥꯏꯌꯣ
ꯅꯪ
ꯅꯪ ꯀꯣ ꯎꯝ ꯁꯟ ꯎꯝ ꯍꯣꯏ
ꯑ
ꯇꯕꯔꯣ
ꯍꯧꯖꯤꯛꯁꯦ ꯑꯩꯒꯤ ꯃꯍꯨꯠꯇ ꯅꯪ ꯂꯩꯔꯝꯃꯗꯤ ꯅꯪꯁꯨ ꯀꯔꯤꯝꯇ ꯚꯞꯇꯥꯔꯣꯏꯕ ꯅꯪꯅ ꯍꯥꯏꯩꯔꯛꯄꯁꯦ ꯀꯔꯤꯝꯇ ꯚꯞꯇꯥꯥꯔꯣꯏꯕ ꯇꯥꯕ꯭ꯔꯣ ꯍꯥꯏꯕ ꯈꯛꯇ ꯇꯥꯏꯌꯦꯕ ꯑꯇꯩꯗꯤ ꯑꯗꯨꯝ ꯇꯠꯂꯒ ꯂꯩꯌꯦ ꯇꯧꯔꯤ ꯀꯣ ꯅꯥꯡꯁꯤ ꯀꯃꯥꯏꯅ ꯂꯣꯏꯕꯅꯣ ꯅꯪꯒꯤꯗꯣ ꯌꯥꯗꯕꯒꯤꯅꯦ
ꯇꯥꯕ꯭ꯔꯣ ꯍꯧꯖꯤꯛꯇꯤ
ꯀꯩꯅꯣ ꯑꯣ ꯑꯣ ꯍꯥꯏꯔꯒꯗꯤ ꯉꯁꯥꯏ ꯁꯤ ꯑꯁꯤ ꯁꯤ ꯋꯥꯍꯩꯗꯅ ꯑꯗꯨꯝ ꯄꯜꯂꯒ ꯂꯩꯔꯤꯁꯦ
ꯍꯜꯂꯣ ꯍꯜꯂꫭ ꯇꯥꯕ꯭ꯔꯣ
ꯇꯥꯕ꯭ꯔꯣ ꯎꯝ ꯎꯝ ꯍꯣꯏ ꯅꯪꯀꯣ ꯎꯝ
ꯑꯩꯒꯤ ꯇꯟ ꯑꯣꯏꯅꯥꯡ ꯍꯥꯏꯗꯥꯏ
ꯑꯣ ꯍꯥꯏꯌꯦ ꯍꯥꯏꯕꯅꯤꯅ ꯅꯪꯅꯁꯨ ꯍꯥꯏꯔꯛꯄꯗꯨꯗꯤ ꯏꯆꯟ ꯑꯣꯏꯅꯤꯡꯕ꯭ꯔꯥ ꯍꯥꯏꯔꯛꯄꯗꯨꯗꯤ ꯑꯩꯅ ꯈꯛꯇ ꯅꯠꯇꯦ ꯑꯗꯨꯀꯣ ꯎꯝ ꯑꯩ ꯑꯣ ꯑꯗꯨꯃꯥꯏꯅꯔꯥ
ꯑ ꯑꯩꯁꯦ ꯑꯗꯨꯝꯃꯥꯏꯅ ꯂꯩꯔꯤ
ꯑꯣ ꯃꯥꯟꯗꯕ ꯑꯁ ꯑꯗꯣ ꯑꯩꯗꯤ ꯅꯪꯗꯤ ꯋꯥꯡ ꯆꯥꯎꯕ ꯅꯨꯄꯤ ꯄꯥꯝꯃ‌ꯦ ꯅꯪꯗꯤ ꯋꯥꯡ ꯆꯥꯎꯁꯨ ꯋꯥꯡ ꯆꯥꯎꯗꯦ ꯌꯥꯠꯇꯦ ꯋꯥꯡ ꯆꯥꯎꯕꯒꯤ ꯐꯪ ꯍꯥꯏꯕꯁꯦ ꯌꯥꯝ ꯐ ꯑꯩꯗꯤ ꯋꯥꯡ ꯅꯦꯝꯕꯅꯦ
ꯑꯗꯨꯑꫭꯏꯁꯨ ꯑꯩ ꯅꯪꯒꯤ
ꯑꯣ ꯑꯩꯒꯤꯗꯃꯛꯇꯤ ꯑꯗꯨꯝ ꯌꯥꯏꯑ‌ꯦꯕ ꯇꯥꯏꯅꯦ ꯇꯥꯏꯅꯦ ꯑꯗꯨꯝ ꯍꯥꯏꯌꯣ ꯇꯥꯏꯅꯦ ꯂꯣꯏꯅ ꯇꯥꯏꯅꯦ
ꯀꯥꯏꯗꯦ ꯀꯥꯏꯗꯦ ꯍꯣꯏ ꯍꯣꯏ ꯑꯗꯨꯁꯨ ꯌꯥꯏꯌ‌ꯦ
ꯇꯧꯔꯤꯁꯦ ꯀꯩꯅꯣ ꯉꯁꯥꯏꯗꯤ ꯇꯝꯒꯤ ꯏꯆꯜ ꯍꯩꯔꯒ ꯍꯧꯖꯤꯛꯅ ꯀꯩꯔꯣ
ꯍꯧꯖꯤꯛꯅ ꯃꯤꯡ ꯀꯔꯤ ꯀꯔꯤ ꯑꯣꯏꯔꯕ ꯍꯧꯖꯤꯛꯅ